ꯋꯥ ꯀ꯭ꯔꯤꯁꯤꯤ ꯇꯥꯎꯇꯦ ꯅꯪ ꯍꯦꯡ
ꯑ ꯑꯩꯁꯨ ꯁꯨꯝ ꯂꯩꯔꯤꯌꯦ ꯍ
ꯀꯩꯇꯧꯕ꯭ꯔ ꯅꯗꯤ
ꯑ ꯍꯧꯖꯤꯛꯇꯤ ꯑꯗꯨꯝ ꯐꯝꯂꯤꯌꯦ ꯃꯄꯥꯟ ꯊꯣꯛꯂꯒꯀꯣ ꯍꯧꯖꯤꯛ ꯍꯜꯂꯛꯇꯕ ꯑꯗꯨꯒꯤ ꯑꯁ ꯁꯥꯕꯅ
ꯁꯕꯒꯤꯅꯦ ꯎꯝ ꯍ
ꯀꯩ ꯍꯟꯖꯥꯡ ꯊꯣꯡꯗꯣꯏꯅꯣ
ꯍꯥꯏꯗꯤ ꯏꯔꯣꯝꯕꯒꯨꯝꯕ
ꯑꯁ ꯏꯔꯣꯟꯕ ꯑꯩꯁꯨ ꯌꯥꯝ ꯆꯥꯅꯤꯡꯉꯦ ꯍꯟꯗꯛꯁꯦ
ꯍꯣꯏ ꯍꯋꯣꯏꯗ ꯑꯗꯨꯒꯝꯕꯗꯣ ꯑꯥ ꯍꯣꯏ ꯀꯔꯤꯗ ꯑꯥ ꯃꯦ ꯖꯔ ꯃꯦ ꯑ ꯀ꯭ꯔꯔꯤꯔꯥ ꯃ ꯑ ꯑꯩ ꯃꯤ ꯀꯧꯒ꯭ꯔꯦ ꯍꯧꯖꯤꯛ ꯑ
ꯅꯤꯡ ꯅꯤꯡꯁꯤꯡꯕ ꯃꯇꯝꯗ ꯍꯥꯏꯔꯣ ꯍ
ꯊꯖ ꯊ
ꯑꯥ ꯑꯥ ꯑꯥ ꯊꯥꯡꯖꯩ ꯍꯣꯏ ꯍꯣꯏ ꯌꯥꯝ ꯍꯥꯎꯋꯦꯀꯣ
ꯍꯣꯏ
ꯑꯁ ꯌꯥꯝ ꯍꯥꯎꯕꯅꯦ ꯏꯔꯣꯟꯕ ꯊꯥꯡꯖꯤꯡꯁꯨ ꯌꯥꯝ ꯍꯥꯎꯕꯅꯦ
ꯍꫭꯏ
ꯑꯩ ꯑꯩꯒꯤꯗꯤꯀꯣ ꯊꯔꯣꯏꯒꯤ ꯊꯔꯣꯏ ꯀꯔꯤ ꯍꯥꯏꯁꯤꯔꯥ ꯊꯔꯣꯏ ꯏꯔꯣꯟꯕꯁꯨ ꯌꯥꯝ ꯍꯥꯎꯕꯅꯦ
ꯎꯝ ꯑꯗꯨꯁꯨ
ꯁꯔꯒꯥꯛ ꯑ ꯌꯥꯝꯅꯍꯥꯎꯦ ꯑꯗꯣ ꯅꯪ ꯀꯅꯥ ꯀꯅꯥꯒ ꯂꯩꯃꯤꯟꯅꯕ꯭ꯔꯣ
ꯑꯩꯗꯤ ꯑꯩꯈꯛꯇ ꯂꯩ ꯍꯧꯖꯤꯛꯇꯤ ꯌꯨꯝꯗ ꯑꯩꯒꯤ ꯔꯨꯝꯗ
ꯑꯁ ꯌꯥꯝ ꯅꯨꯡꯉꯥꯏꯔꯝꯅꯤꯍꯦ
ꯍꯣꯏ ꯁꯥꯕꯒꯤ ꯃꯄꯥꯟꯁꯨ ꯊꯣꯛꯅꯤꯡꯗꯦ
ꯑꯣ ꯂꯧꯒꯨꯝꯕꯗꯤ ꯆꯠꯇ꯭ꯔꯣ
ꯑ ꯍꫭꯏ ꯆꯠꯂꯤ ꯅꯔꯥꯡ ꯍꯌꯦꯡꯁꯨ ꯆꯠꯀꯅꯤ ꯍꯣꯏ ꯅꯪꯗꯤ
ꯑꯩꯗꯤ ꯌꯨꯝꯗ ꯂꯩꯇꯕꯀꯣ ꯃꯄꯥꯟꯗ ꯑ ꯂꯩꯕ ꯑꯗꯨꯒꯤ ꯍꯣꯏ ꯅꯣꯏ ꯅꯣꯏ ꯂꯧꯂꯩꯕ꯭ꯔꯥ
ꯍꫭꯏ ꯂꯧ ꯑꯆꯧꯕꯥ ꯂꯩꯌꯦ
ꯑꯁ ꯑꯗꯨ ꯋꯥꯔꯝꯅꯤꯍꯦ ꯑꯗꯨꯗꯤ
ꯍꯣꯏ ꯌꯥꯝ ꯋꯥꯏꯑꯦ ꯆꯥꯎꯕꯒꯤꯀꯣ
ꯍꯣꯏ ꯑꯩꯁꯨ ꯅꯣꯡꯃ ꯅꯣꯡꯃ ꯑꯃ ꯂꯥꯛꯅꯤꯀꯣ ꯂꯥꯠꯂꯒ ꯆꯠꯄꯤꯒꯦ
ꯍꯣꯏ ꯂꯥꯛꯑꯣ ꯑꯩꯈꯣꯏꯒꯤ ꯇꯥꯎꯕꯤꯌꯣ
ꯇꯧꯕꯤꯒꯦ ꯑꯗꯣ ꯑꯁ ꯑꯥꯎ ꯈꯨꯗ ꯆꯥꯛ ꯆꯥꯕꯗꯣ ꯌꯥꯝꯅ ꯍꯥꯎꯋꯤꯀꯣ ꯅꯪ
ꯎꯝ ꯍꯣꯏ ꯏꯟꯁꯥꯟ ꯊ ꯍꯥꯎꯖꯣꯏꯁꯨ ꯀꯣ ꯂꯥꯎꯗꯗꯤ ꯂꯣꯏꯅ ꯍꯥꯎꯕꯅꯦ
ꯌꯨꯝꯗ ꯍꯥꯎꯇꯕ ꯌꯦꯟꯖꯥꯡꯗꯣ ꯂꯥꯎꯗ ꯆꯥꯔꯤꯗꯤ ꯌꯥꯝꯅ ꯍꯥꯎꯕꯗꯣ ꯍ ꯑꯗꯨꯗꯅꯦ ꯑꯗꯣ ꯅꯣꯏꯗꯤ ꯕꯣꯒꯨꯝꯕ ꯌꯦꯡꯗ꯭ꯔꯕꯣ
ꯕꯣ ꯎ ꯑꯩꯗꯤꯕꯅꯤ ꯋꯥꯕꯅꯤꯅꯀꯣ ꯌꯦꯡꯕ ꯃꯇꯝ ꯀꯁꯨ ꯂꯩꯇꯦꯕ ꯑꯩꯗꯤ ꯑꯗꯨꯕꯨ ꯍꯣꯏ ꯅꯪꯒꯤ ꯌꯦꯡꯕ꯭ꯔꯥ
ꯍꯣꯏ ꯑꯩꯗꯤ ꯌꯦꯡꯉꯦ ꯍꯥꯏꯕꯗꯤ ꯕ꯭ꯔꯥꯖꯤꯜꯒꯤ ꯂꯥꯛꯄ ꯅꯨꯃꯤꯠꯇ ꯑꯗꯨꯝ ꯌꯦꯡꯉꯦ
ꯅꯪꯒꯤ ꯕ꯭ꯔꯖꯔ ꯁꯄꯣꯔ ꯇꯧꯕ꯭ꯔꯥ
ꯍꯣꯏ ꯑꯁ ꯅꯥꯏꯃꯔꯗꯣ ꯑꯩꯒꯤ ꯃꯦꯟ ꯍꯔꯣꯅꯦ
ꯎꯝ ꯑꯩꯗꯤ ꯄ꯭ꯔꯖ ꯅꯠꯇꯦ ꯑꯩꯗꯤ ꯄ꯭ꯔꯣꯇꯤꯀꯣꯜꯅ
ꯑꯥ ꯄꯣꯔꯒꯣ ꯑꯗꯨꯗꯤ ꯔꯅꯧꯗꯣ ꯑꯣꯏꯔꯝꯅꯤꯍꯦ
ꯍꯣꯏꯣ ꯅꯗ
ꯌꯥꯝꯕ ꯑꯩꯗꯤꯔꯤ ꯇꯧꯁꯤꯔꯥ ꯈꯪꯗꯦ ꯔꯅꯗꯣ ꯑꯩꯗꯤ ꯄꯥꯝ ꯂꯩ ꯀꯔꯤꯒꯤꯦꯔꯥ
ꯍ ꯑꯗꯨ ꯔ ꯄꯝꯃꯦ ꯃꯥꯗ
ꯀꯒꯤ ꯄꯥꯝꯕ꯭ꯔꯥ ꯅꯪꯗꯦ ꯑ ꯑꯁ ꯑꯩꯗꯤꯀꯣ ꯅꯦꯝꯃꯔ ꯄꯥꯝꯕꯗꯣ
ꯑ
ꯃꯁꯛꯁꯨ ꯐꯖꯩꯑꯦ ꯑꯗꯨꯒ ꯃꯥꯒꯤ ꯄ꯭ꯂꯦꯁꯁꯨ ꯐꯖꯩꯑ ꯑꯗꯨꯒ ꯀꯔꯤ ꯍꯥꯏꯁꯦ ꯃꯥꯅ ꯃꯤꯕꯨ ꯂꯨꯅ ꯇꯧꯕꯗꯣ
ꯎꯝ
ꯑꯗꯨꯁꯨ ꯐꯖꯩꯌꯦ ꯑꯗꯨꯒ ꯃꯥꯅ ꯁꯣꯛ ꯏꯟꯖꯣꯔ ꯇꯧꯕꯗꯣ ꯑꯁ ꯌꯥꯝꯅ ꯅꯨꯡꯉꯥꯏꯇꯦ ꯊꯝꯃꯣꯏ ꯌꯥꯝ ꯀꯥꯏꯑ
ꯑ ꯃꯥ ꯗꯤꯁ ꯇꯥꯏꯝꯗꯨ ꯐꯖꯅ ꯀꯔꯤꯔꯥ ꯃꯥꯒꯤ ꯈꯣꯡ ꯅꯥ
ꯑ ꯍꯣꯏ ꯍꯣꯏ ꯇꯧꯗꯦ ꯅꯣꯡꯃ ꯑꯃꯗꯤ ꯇꯧꯋꯦ ꯕ꯭ꯔꯥꯖꯤꯜꯒ ꯃꯣꯔꯣꯀꯣꯁ ꯅꯥꯕꯗꯣ ꯑꯗꯨ ꯑꯣꯏꯔꯁꯨ ꯐꯥꯔꯁꯇ ꯂꯥꯛ ꯗꯦ ꯀꯔꯤ ꯍꯥꯏꯁꯤꯔꯥ ꯍꯥꯐ ꯇꯥꯏꯝꯗꯀꯣ ꯑꯗ ꯂꯥꯛꯀꯦ ꯂꯥꯛꯑꯦ ꯑꯗꯨꯒ ꯑꯩ ꯑꯩꯅ ꯎꯕ ꯀꯥꯟꯗ ꯑꯁ ꯌꯥꯝꯅ ꯅꯨꯡꯁꯤꯕꯗꯣ ꯑꯁ ꯍꯪꯖꯤ ꯍꯪꯖꯤ ꯍꯪꯖꯤ ꯌꯦꯡꯕꯅꯦ ꯑꯗꯨꯒꯤ ꯄ꯭ꯂꯦꯗꯣ ꯑꯗꯣ ꯉꯁꯤꯁꯨ ꯂꯩꯅꯤ ꯃꯥꯒꯤ
ꯑꯣ ꯑꯣ ꯄꯨꯡ ꯀꯌꯥꯗ
ꯄꯨꯡ ꯑꯃ ꯑꯃ ꯃꯈꯥꯏꯗ ꯁ꯭ꯋꯥꯏꯗ ꯂꯥꯛꯅꯦ ꯍꯣꯏ ꯌꯦꯡꯗꯣꯏꯅꯦ ꯀ꯭ꯔꯤꯔꯥ ꯑꯗꯣ ꯃꯥꯒꯤ ꯑ ꯉꯁꯤꯒꯤ ꯍꯥꯏꯗꯤ ꯃꯥ ꯆꯪꯒꯗꯕꯗꯤ ꯃꯥꯂ ꯃꯥꯜꯂꯦ ꯍꯥꯏꯕꯗꯤ ꯃꯥꯒꯤ ꯏꯟꯖꯣꯏ ꯇꯧꯕꯗꯣ ꯂꯣꯏ ꯔꯤꯀꯣꯕꯔꯗꯤ ꯇꯧ ꯇꯑꯦ ꯍꯥꯏꯌꯦ ꯑꯗꯨ ꯑꯣꯏꯔꯁꯨ ꯃꯥ ꯎꯝꯅꯕ ꯃꯇꯝꯗ ꯃꯤꯅ ꯀꯔꯤꯒꯨꯝꯕ ꯃꯥꯒꯤ ꯏꯟꯖꯣꯔ ꯇꯧꯕꯒꯤ ꯈꯣꯡꯗ ꯀꯥꯎꯊꯣꯛꯄ ꯑꯗꯨꯝ ꯇꯧꯔꯗꯤ ꯑꯃꯨꯛ ꯏꯟꯖꯣꯔ ꯇꯧꯒꯗꯕ ꯃꯥꯜꯂꯦ ꯑꯗꯨꯒꯤ ꯀꯤꯌꯦ ꯁꯅꯥꯗꯦ ꯁꯨꯅꯥꯅꯤꯡꯕ ꯁꯅꯍꯟꯅꯤꯡꯕ ꯑꯥ
ꯂꯥꯏꯐ ꯇꯥꯏꯝ ꯁꯥꯟꯅꯕ ꯌꯥꯔꯣꯏ ꯍꯥꯏꯕ ꯅꯠꯇ꯭ꯔꯥ ꯑꯗꯨꯃꯥꯏ
ꯍꯣꯏꯣꯏ ꯑꯗꯨꯅꯦ ꯑꯃꯨꯛꯀ ꯏꯟꯖꯣꯔ ꯇꯧꯔꯤꯗꯤꯀꯣ ꯑꯗꯨ ꯑꯣꯏꯔꯁꯨꯀꯣ ꯍꯟꯗꯛ ꯅ ꯃꯥꯒꯤ ꯂꯥꯁꯅꯦ ꯍ ꯑꯗꯨꯒꯤꯅꯅꯨꯡꯁꯤ ꯑꯌꯥ ꯃꯥꯅ ꯏꯟꯖꯣꯔ ꯇꯧꯔꯒ ꯑꯗꯨꯒ ꯂꯥꯁꯁꯨ ꯂꯥꯁꯅꯦ ꯃꯥꯒꯤꯗꯣ
ꯍꯣꯏ
ꯑꯁ ꯑꯗꯨꯒꯤ ꯑꯁ ꯑꯩꯗꯤꯀꯣ ꯌꯦꯡꯕ ꯅꯨꯡꯉꯥꯏꯇꯦ ꯑꯗꯨꯒ ꯀꯣ ꯖꯄꯥꯟꯒ ꯁꯥꯟꯅꯕꯗ ꯈꯪꯕ꯭ꯔꯥ
ꯑꯣ ꯈꯪꯉꯦ ꯍꯣꯏ ꯖꯄꯥꯟ ꯈꯣꯏꯗꯨ ꯅꯨꯡꯁꯤꯌꯦ
ꯌꯥꯝꯅ ꯅꯨꯡꯁꯤꯌꯦꯀꯣ
ꯍꯣꯏ ꯅꯨꯡꯁꯤꯌꯦ ꯖꯥꯄꯥꯡ
ꯃꯣꯏꯅ ꯏꯂꯤꯃꯤꯅꯦꯠ ꯇꯧꯔꯁꯨ ꯑꯌꯥ ꯃꯣꯏꯅ ꯔꯦꯁꯄꯦꯛ ꯎꯠꯄꯗꯣ ꯍꯥꯏꯕꯗꯤ ꯁꯇꯦꯗꯤꯌꯝꯁꯤ ꯁꯦ ꯂꯣꯢꯅ
ꯑ ꯍꯣꯏ ꯑꯗꯨ ꯃꯣꯏꯒꯤ ꯀꯣꯖꯁꯨ
ꯍꯣꯏ ꯑꯗꯨꯒ ꯃꯣꯏꯒꯤ ꯐꯦꯟꯁꯗ ꯃꯃꯥꯡꯗ ꯑꯗꯨꯝ ꯕꯣ ꯇꯧꯕꯗꯣ ꯃꯥꯅ ꯔꯦꯁꯄꯦꯛ ꯎꯠꯄꯗꯣ ꯑꯩꯗꯤ ꯌꯥꯝ ꯅ ꯅꯨꯡꯁꯤ ꯑꯗꯨꯒ ꯂꯣꯏꯁꯨ ꯀꯞꯄꯦ ꯁꯅꯥꯕ ꯃꯦꯝꯕꯔꯁꯤꯡꯁꯨ ꯐꯦꯟꯁꯤꯡꯁꯨ ꯀꯞꯄꯦ
ꯎꯝ ꯍꯣꯏ
ꯑꯗꯨꯒ ꯃꯣꯏꯅ ꯀꯟꯅ ꯁꯥꯟꯅꯔꯒ ꯑ ꯉꯝꯗ꯭ꯔꯁꯨ ꯀꯔꯤ ꯍꯥꯏꯁꯤꯔꯥ ꯃꯣꯏꯒꯤ ꯐꯦꯟꯁꯤꯡꯗꯣ ꯃꯣꯏꯕꯨ ꯂꯨꯅ ꯇꯧꯗꯦ ꯍꯥꯏꯌꯦ ꯑꯗꯨꯒꯤ ꯑꯩ ꯇꯥꯕ ꯅꯨꯡꯉꯥꯏꯇꯦ ꯌꯥꯝꯅ ꯅꯨꯡꯁꯤꯌꯦ
ꯍꯣꯏ ꯀꯅꯥ ꯀꯅꯥ ꯏꯂꯤꯃꯤꯅꯦꯠ ꯇꯧ ꯈ꯭ꯔꯦ ꯖꯄꯥꯟ ꯀꯣꯔꯟꯁꯨ ꯅꯤꯀꯣ
ꯍꯥ ꯑꯣ ꯍꯣꯏ ꯍꯣꯏ ꯈꯪꯗꯦꯗ ꯀꯅꯥ ꯀꯅꯥꯗꯤ ꯇꯧꯕ꯭ꯔꯥ ꯑꯩꯗꯤ ꯐꯨꯜ ꯃꯦꯠꯁꯗꯣ ꯌꯦꯡꯗꯦ ꯑꯗꯨꯒꯤꯀꯣ ꯖꯔꯃꯅꯤꯁꯨ ꯇꯧꯋꯦ ꯍꯥꯏꯕꯒꯨꯝ ꯇꯥꯏꯌꯦ ꯑꯥꯎ
ꯑꯣ..
ꯍꯣꯏ ꯃꯣꯏꯒꯤꯗꯣ ꯔꯥꯎꯟꯗꯣ ꯁꯤꯛꯁꯇꯤꯟ ꯌꯧꯔꯛꯈ꯭ꯔꯦꯕ
ꯑꯣ
ꯑꯗꯨꯒꯤ ꯁꯤꯛꯁꯇꯤꯟ ꯍꯤꯡꯒ꯭ꯔꯦ ꯕ꯭ꯔꯥꯖꯤꯜꯗꯤ ꯑꯗꯨꯒꯤ ꯑꯁ ꯑꯗꯨꯒ ꯉꯁꯤꯁꯦ ꯕ꯭ꯔꯥꯖꯤꯜꯒ ꯁꯤ ꯁꯤ ꯁꯤ ꯀꯔꯤꯔꯥ ꯎꯝ ꯑꯁ ꯀꯔꯤꯔ ꯕ꯭ꯔꯥꯖꯤꯛꯒ ꯏꯪꯪꯂꯦꯟ ꯅꯠꯇꯦ ꯆꯦ ꯀꯅꯥꯔ ꯁꯥꯟꯅꯒꯅꯤ ꯍꯥꯜꯂꯟ
ꯈꯪꯗꯩ ꯑꯩꯗꯤ
ꯀꯨꯝꯃ ꯑꯥ ꯀꯥꯎꯈ꯭ꯔꯦ ꯑꯃꯨꯛꯀ ꯍꯂꯥꯟꯗ ꯍꯂꯥꯟꯗ ꯍꯂꯥꯟꯗ ꯍꯂꯥꯟꯗ ꯍꯣꯏ ꯍꯣꯏ ꯌꯥꯝ ꯋꯥꯡꯔꯒ ꯇꯧ ꯍꯣꯢ ꯍꯣꯢ ꯍꯣꯢ
ꯍꯣꯢ ꯍꯣꯏ ꯍꯣꯏ ꯈꯪꯉꯦ ꯈꯪꯉꯦ
ꯀꯝꯄꯤꯠ ꯇꯧꯒꯅꯤ ꯃꯕꯥꯅꯤ ꯁꯥꯟꯅꯥꯒꯅꯤ
ꯑꯣ ꯑꯗꯨꯗꯤ ꯅꯨꯡꯉꯥꯏꯒꯅꯤ ꯉꯁꯤꯒꯤ ꯃꯦꯠꯁꯇꯤ
ꯉꯁꯤꯒꯤ ꯃꯦꯠꯁꯇꯤ ꯌꯥꯝꯅ ꯐꯖꯒꯅꯤ ꯍꯥꯏꯕꯗꯤ ꯍꯂꯟꯗ ꯒꯤ ꯒ꯭ꯔꯨꯞꯗꯣ ꯌꯥꯝꯅ ꯋꯥꯡꯂꯒ ꯑ ꯃꯣꯏꯒꯤ ꯒ꯭ꯔꯨꯞꯇꯤ ꯌꯥꯝ ꯋꯥꯡꯡꯂꯒ ꯆꯥꯎꯕꯒꯤ ꯈꯛ ꯇ ꯑꯗꯨꯒ ꯕ꯭ꯔꯥꯖꯤꯜꯗꯤ ꯌꯥꯝ ꯈꯔꯗꯤ ꯄꯤꯛꯈ꯭ꯔꯦ ꯑꯗꯨꯒꯤ ꯀꯤꯍꯦ ꯑꯩ
ꯑ ꯍꯣꯏ ꯍꯜꯂ ꯑꯗꯨꯀꯤ ꯑꯗꯨꯦ ꯃꯥꯒꯤꯦ ꯑ ꯃꯥꯏꯒꯤꯁꯂꯝꯁꯨ ꯑꯗꯨ ꯇꯋꯔ ꯀꯌꯥ ꯍ
ꯑꯁ ꯅꯕꯥꯅꯤꯁꯦ ꯑꯅꯤꯃꯛ ꯑꯗꯨꯝ ꯀꯔꯤ ꯍꯥꯏꯁꯤ꯭ꯔꯥ ꯑꯅꯤꯃꯛ ꯑꯗꯨꯝ ꯍꯩꯌꯦꯕ ꯑꯗꯨꯒꯤ ꯀꯅꯥꯅ ꯉꯝꯒꯦꯔꯥ ꯑꯁ ꯑꯩꯗꯤ ꯈꯟꯕꯅ ꯈꯟꯕꯅ ꯌꯥꯝ
ꯍꯣꯏ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
ꯄꯥꯈꯠꯀꯅꯤ ꯉꯪ
ꯍꯣꯏ ꯑꯗꯨꯅꯦ ꯉꯁꯤꯁꯦ ꯇꯨꯝꯕ ꯉꯝꯃꯔꯣꯏ ꯑꯩꯁꯦ
ꯍꯣꯏ ꯅꯪ ꯉꯔꯥꯡ ꯄꯨꯡ ꯀꯌꯥꯗ ꯇꯨꯡꯕ꯭ꯔ
ꯑꯩꯗꯤ ꯄꯨꯡ ꯑꯅꯤ ꯃꯈꯥꯏ ꯍꯦꯜꯂꯝꯗꯥꯏꯗ ꯇꯨꯝꯃꯦ ꯑꯩ ꯕꯧ ꯌꯦꯡꯕꯒꯤꯀꯣ ꯑꯁ ꯍꯟꯗꯛꯁꯦ ꯐꯖꯅ ꯇꯨꯝꯗ꯭ꯔꯤ ꯑꯩꯁꯨ ꯃꯗꯤ
ꯑꯁꯨ ꯄꯨꯡ ꯋꯥꯟ ꯊꯥꯔꯇꯤꯒꯨꯝꯕꯗ
ꯑꯣ ꯑꯗꯣ ꯅꯣꯏꯅ ꯆꯥꯛ ꯊꯣꯡꯕ꯭ꯔꯥ ꯅꯠꯇ꯭ꯔꯒ ꯀꯅꯥꯅ ꯊꯣꯡꯕ꯭ꯔꯥ
ꯑꯩꯒꯤ ꯏꯃꯥꯅ ꯊꯝꯃꯤꯅꯤ ꯍꯧꯖꯤꯛꯇꯤ
ꯍꯦ ꯑꯗꯨꯗꯤ
ꯍꯣꯢ ꯑꯩꯥ ꯍꯣꯔꯦꯟ ꯆ꯭ꯔꯁꯀꯤ ꯁꯔꯚꯤꯁ ꯂꯩꯌꯦ ꯑꯗꯨ ꯆꯠ
ꯑꯣ ꯑꯣ ꯑꯁ ꯌꯥꯝ ꯅꯨꯡꯉꯥꯏꯀꯣ ꯅꯪꯁꯦ ꯀꯩ ꯑꯩꯈꯣꯏꯗꯤ ꯆꯠꯂꯣꯏ ꯑꯩ ꯆꯦꯛ ꯏꯚꯤꯅꯤꯡꯒꯤꯗꯤ ꯆꯠꯂꯒ ꯍꯜꯂꯛꯄꯅꯦꯕ ꯑꯗꯨꯒꯤ ꯅꯥꯏꯠꯒꯤꯗꯤ ꯂꯩꯇ꯭ꯔꯦ ꯑꯗꯨꯒꯤ ꯂꯩꯔꯅꯤ ꯑꯗꯨꯝ ꯁꯨꯝ ꯂꯩꯔꯤꯅꯤꯗꯕꯤꯗꯤꯑꯣ ꯌꯦꯡ꯭ꯔꯒ
ꯑ
ꯑꯗꯨꯝ ꯐꯝꯃꯒ ꯂꯩꯔꯝꯅꯤ
ꯎꯝ ꯍꯌꯦꯡꯗꯤ
ꯍꯌꯦꯡꯗꯤ ꯎꯝ ꯈꯪꯗꯦ ꯏꯃꯥꯟꯗꯕꯤꯅ ꯂꯥꯎ ꯆꯠꯁꯦꯅꯗꯤ ꯀꯥꯎꯔꯕ
ꯑ ꯅꯨꯡꯉꯥꯏꯒꯤꯅꯦ ꯆꯠꯂꯣ ꯑꯗꯨꯗꯤ
ꯑꯩꯈꯣꯏꯗꯤ ꯂꯥꯎꯗꯤ ꯂꯩꯇꯦ ꯑꯗꯨ ꯑꯣꯏꯔꯁꯨ ꯏꯃꯥꯟꯅꯕꯤꯒꯤꯗꯤ ꯂꯩꯕ ꯑꯗꯨ ꯒꯤ ꯃꯥꯅ ꯆꯠꯁꯦꯅ ꯍꯥꯏꯕ
ꯑꯥ
ꯑꯗꯨ ꯑꯩꯁꯨ ꯍꯣꯏ ꯑꯗꯨꯒ ꯑꯩꯁꯨ ꯆꯠꯁꯦꯔꯥꯅ ꯈꯟꯕ
ꯑꯗꯨꯗꯕꯨ ꯁꯥꯔꯗꯤ ꯋꯥꯒꯤꯦꯅꯤ
ꯍꯣꯏ ꯍꯣꯏ ꯁꯥꯕꯗꯤ ꯌꯥꯝꯅ ꯁꯥꯏꯀꯣ
ꯎꯝ ꯑꯩꯗꯤ ꯂꯥꯛꯑꯣꯗꯦꯀꯣ ꯅꯨꯡ ꯇꯥꯕꯅ ꯅꯨꯡꯉꯥꯏꯌꯦ
ꯑꯗꯨꯔ
ꯍꯣꯏ
ꯍꯣꯏ ꯑꯗꯨ ꯑꯣꯏꯔ ꯂꯝꯕꯤꯗꯣ ꯐꯠꯇ꯭ꯔꯗꯤꯀꯣ ꯑꯦ ꯇꯨꯕꯅ ꯇꯨꯕꯅ
ꯦꯕꯂꯤ ꯄꯂꯦꯗ ꯆꯗ ꯏ ꯍꯥꯏꯗꯗ
ꯑꯣ ꯀꯍꯦ ꯑꯩꯗꯤ ꯑꯗꯨꯗꯣ ꯈꯜꯂꯒ ꯀꯔꯤ ꯇꯧꯁꯔꯅ ꯈꯟꯕꯣ ꯑꯗꯨꯒꯤ ꯍꯟꯗꯛ ꯗꯤ ꯅꯣꯡ ꯆꯨꯗꯕꯒꯤꯀꯣ
ꯎꯝ ꯍꯣꯏ ꯑꯗꯨꯅꯦ ꯋꯥꯏꯒꯤꯅꯤ ꯑꯗꯨꯗꯤ
ꯑꯥꯎ
ꯃꯣꯏꯒꯤꯗꯨ ꯆꯥꯎꯧꯔꯤꯗꯤ ꯍꯦꯟꯅꯒꯥꯈꯤꯅꯤ
ꯑꯣ ꯑꯗꯨ ꯑꯣꯏꯔꯁꯨ ꯃꯤ ꯃꯌꯥꯝ ꯆꯠꯄꯒꯤꯀꯣ ꯑꯩꯈꯣꯏ ꯏꯃꯥꯟꯅꯕꯤꯁꯤꯡꯗ ꯄꯨꯟꯅ ꯆꯠꯂꯒ ꯆꯛ ꯆꯥꯔꯒ ꯑꯗꯨꯒꯤꯅꯦ ꯈꯟꯕꯗꯣ ꯁꯤꯡꯖꯨ ꯆꯥꯔꯒ ꯂꯥꯎꯗ
ꯑꯇꯣꯞꯄꯅꯗꯤ ꯆꯥꯕꯒꯤ
ꯑ ꯑꯇꯣꯞꯄ ꯅꯠꯇꯦ ꯆꯥꯕꯒꯤ ꯈꯛꯇꯅꯤ ꯑꯩꯈꯣꯏ ꯆꯠꯅꯕꯤꯁꯦ
ꯍꫭꯏ ꯍꫭꯏ
ꯌꯥꯝ ꯅꯨꯡꯉꯥꯏ ꯑꯁ ꯍꯧꯖꯤꯛꯁꯦ ꯑꯩꯈꯣꯏꯁꯨ ꯑꯥ ꯁꯤ